ꯌꯥꯏ
ꯑꯩ ꯀꯩꯅꯣ ꯎꯆ ꯑꯃꯨꯛ ꯀ ꯑꯃꯨꯛ ꯑꯃꯨꯛ ꯍꯟꯗꯣꯛꯏꯅꯦ ꯑꯃꯨꯛ ꯀꯣꯛꯇꯦ
ꯀꯩ ꯄꯦ ꯇꯥꯟꯇ ꯑꯣꯏꯅ
ꯆꯨꯝꯅꯒꯤ ꯄꯥꯎꯆ ꯃꯆꯥ ꯑꯃ ꯇꯨꯒꯦ ꯇꯧ ꯥꯏꯗꯣ ꯄꯣꯠꯂꯤꯒꯤ ꯇꯥꯏꯞꯇ
ꯀꯜ ꯀꯂꯔꯅꯣ ꯎꯝ
ꯑ ꯄꯔꯄꯜ ꯌꯥꯝ ꯁ ꯀꯥꯎꯕ ꯃꯆꯨ ꯑꯣꯏꯗꯣꯏ
ꯑꯥꯡꯗꯤ
ꯃꯥ ꯄꯥꯎ ꯆꯨꯝ ꯁꯦꯝꯕꯤꯌꯣ ꯑꯗꯨꯝ ꯍꯥꯏꯌꯦꯕ ꯑꯗꯨꯗꯨꯅꯦ
ꯁꯦꯃꯤꯀꯣ ꯁꯦꯃꯤꯀꯣ ꯁ ꯊꯒꯦ
ꯑꯁꯣꯏꯔꯣ ꯑꯗꯨ ꯃꯨ ꯅꯅ ꯆꯥꯎꯅꯤ ꯇꯨ ꯍꯥꯏꯚꯔ
ꯃꯥ ꯀ ꯃꯦꯖꯦ ꯁꯔꯅꯦ ꯃꯥꯅ ꯌꯦꯡꯉ ꯃꯤ ꯇꯥꯎꯒ ꯂꯩꯖꯔꯝꯕ ꯂꯥꯏ ꯍꯨꯔꯥꯈꯤꯗꯣꯏꯅꯣ
ꯑ ꯂꯣꯗꯒꯤ ꯁꯣꯝꯗ ꯆꯪꯉꯒꯦ ꯈꯜꯂ ꯃꯥꯜꯂꯦ ꯀꯃꯥꯏꯅꯕꯨꯅ ꯍꯣꯡ
ꯇꯝꯕꯩ ꯌꯥꯕꯅꯤ
ꯇꯝꯕꯩ ꯌꯥ
ꯎꯝ ꯍꯧꯖꯤꯛ ꯑꯣꯈꯜ ꯋꯥꯀꯜ ꯁꯥꯅꯩ ꯇꯝꯕ ꯌꯥꯔꯕꯅꯦ
ꯉꯁꯤꯁꯦ ꯑꯩꯁꯦ ꯌꯥꯝ ꯔꯦꯟꯗꯝꯂꯤ ꯋꯥꯅ ꯑꯗꯨꯝ ꯉꯁꯤ ꯁꯥꯔꯛꯄꯗꯨꯗ ꯃꯥꯦ ꯁꯔꯤ ꯆ ꯆꯪꯔꯦ
ꯑꯥ
ꯀꯪꯂꯥꯗ ꯀꯩꯅꯣ ꯅꯨꯄꯥ ꯑꯅꯤ ꯏꯅꯍꯜꯂꯦ ꯈꯕ꯭ꯔꯁꯦ ꯁꯥꯠꯠꯇꯄꯥ ꯍꯂ ꯑꯗꯨ ꯑꯣꯣꯁ ꯀꯤ ꯇꯥꯏ ꯇꯒꯜꯒ ꯁꯥ ꯇꯤꯟꯒ ꯈꯜꯂ ꯀ ꯃꯥꯗ ꯁꯤ ꯌꯥ ꯉꯃꯣꯏ
ꯑꯗꯣ ꯃꯥ ꯑꯗꯨꯗ ꯑꯥꯗꯁꯨ ꯇꯧꯕꯅꯦ ꯆꯥꯟꯗꯤꯒꯔ ꯄꯟꯆꯥ ꯌꯅꯤꯚꯔꯁꯤꯇꯗ
ꯃꯥ ꯀꯟꯁꯤꯗ ꯃ ꯆꯁꯤ ꯆꯪ ꯌꯥꯎꯖꯔꯗꯤ
ꯑ
ꯑꯩꯅ ꯑꯣꯟꯗꯗꯒꯤ ꯄꯥꯝꯕꯤ ꯃꯆꯥ ꯑꯃ ꯆꯥꯏ ꯆꯥꯔ ꯂꯧꯋꯦ ꯇꯧꯅꯦꯗ ꯑꯩ ꯑꯃꯨꯛ ꯆꯪꯗꯣꯔꯦ ꯌꯥꯔ
ꯀꯔꯝꯕ ꯀꯩ ꯀꯥꯔ ꯆꯀꯨꯂꯦꯟꯂꯣ
ꯍꯣꯏ ꯑꯗꯨꯒꯨꯝꯕ ꯑꯗꯨꯒ ꯃꯆꯥ ꯃꯆꯥꯁꯤꯡ ꯀꯥ ꯃꯅꯨꯡꯗ ꯊꯝꯅꯕ ꯑꯩꯩꯅ ꯄꯥꯝꯃꯦ ꯂꯥꯏ ꯃꯅꯥꯛꯇ ꯊꯝꯅꯤꯡꯕ ꯑꯩꯗꯣ
ꯎꯝ
ꯁꯃꯥꯗꯣ ꯑꯗꯨꯝ ꯊꯝꯕꯗꯣ ꯄꯥꯝꯃꯦ ꯍꯥꯏꯌꯦꯕ ꯂꯥꯏ ꯃꯅꯥ ꯈꯔ ꯊꯝꯕ ꯐꯖꯩꯗꯅ ꯑꯗꯨꯗ
ꯂꯥꯛꯑꯗꯤ ꯈꯔ ꯄꯨꯔꯛꯄ ꯌꯥꯕ ꯄꯨꯕꯤꯔꯛꯀꯦ
ꯑ
ꯑꯩꯒꯤꯁꯨ ꯍꯧꯖꯤꯛ ꯀꯥ ꯍꯦꯟꯅ ꯐꯖꯕꯗꯨꯗꯤ ꯑꯣꯏꯗꯦꯕ ꯃꯔꯝꯗꯤ ꯑꯩꯗ ꯀꯦꯌꯔ ꯂꯧꯕ ꯋꯥꯠꯂꯦꯕ ꯍꯟꯗꯛꯇꯣ
ꯑꯗꯨ
ꯄꯥꯝꯕꯤ ꯍꯣꯏ ꯍꯣꯏ ꯍ ꯄꯥꯝꯕꯤꯗꯝ ꯌꯥꯝ ꯁꯦꯋꯥꯝꯃꯦ ꯑꯗꯨꯒ ꯁꯤꯡꯁꯤꯡ ꯆꯥꯎꯕꯗ ꯅꯪꯍꯧꯗꯕ ꯏꯁꯤꯡꯗꯣ ꯅꯣꯡꯉꯥꯜꯂꯛꯄꯗ ꯂꯣꯏ ꯂꯨꯞ ꯂꯩꯔꯝꯃꯦꯗ
ꯑꯩꯁꯨ ꯏꯁꯤꯡ ꯆꯥꯎꯕꯗꯒꯤ ꯑꯩ ꯄꯥꯝꯕꯤꯁꯤꯡꯗꯣ
ꯎꯝ
ꯐꯖꯔꯝꯕꯁꯤꯡꯗꯣ ꯂꯣꯏꯅ ꯀꯩꯅꯣ ꯇꯧꯈꯤꯗ꯭ꯔꯦꯕ
ꯎꯝ
ꯇꯅ ꯁꯤꯕꯁꯨ ꯇꯪꯈꯥꯏ ꯑꯃꯅꯤ
ꯑꯣ
ꯑꯗꯨꯗꯒꯤ ꯕꯤꯠ ꯇꯤꯊꯤꯤꯟ ꯍꯟꯕꯅꯦꯍ
ꯑꯩ ꯇꯥꯟ꯭ꯔꯦ ꯑꯗꯨꯗꯒꯤꯦ ꯇꯧꯅꯤꯡꯗ ꯍꯇ꯭ꯔꯦ ꯑꯗꯨꯗ
ꯑꯗꯨꯗꯨꯗꯒꯦꯃꯣ ꯀ꯭ꯂ ꯀ꯭ꯂꯥꯁ ꯀꯥꯜ ꯀꯠꯄꯒ ꯆꯤꯡꯁꯤꯜꯂꯛꯄꯒ ꯀꯦꯌꯔ ꯁꯤꯗ ꯁꯅꯤ ꯆꯠꯇꯦ ꯁꯤꯗ
ꯑ ꯀꯩ ꯇ꯭ꯔꯥꯥꯁ ꯑꯣꯏ ꯇ꯭ꯔꯥꯁꯕꯔ
ꯃꯥ ꯑꯗꯨꯒꯤꯗꯣ ꯍꯌꯦꯡꯗꯒꯤ ꯑꯃꯨꯛ ꯂꯩꯌꯦꯦ ꯀ꯭ꯂꯥꯁꯇ
ꯎꯝ
ꯀꯋꯥ ꯑꯦ ꯈꯋꯥ ꯆ
ꯎꯝ ꯀꯣꯆꯤꯡꯤꯡꯣ ꯏꯟ ꯆꯔꯔ
ꯎꯝ
ꯑ ꯅꯍꯥꯟꯅ ꯑꯗꯨꯝ ꯈꯨꯁꯇꯣꯞꯄꯅ ꯊꯤꯗ ꯑꯆꯥ ꯆ
ꯕꯕꯥꯅ ꯆꯊꯂꯦ
ꯎꯝ
ꯊꯟꯗ ꯍ ꯇꯆꯥꯏ ꯊꯤꯟꯕꯩꯗꯤ ꯕꯕꯥꯅ ꯑꯌꯥꯝꯕ ꯊꯤꯜꯂꯤ ꯍꯟꯕꯩꯕꯨꯗꯤꯀꯣ
ꯑꯥ
ꯏꯊꯟꯗ ꯍꯜꯂꯛꯄ ꯌꯥꯑꯣꯣ ꯑꯗꯒꯤ ꯏ ꯃꯥ ꯂꯧꯕꯤꯕ ꯌꯥꯑꯣꯣ ꯕꯥꯅ ꯎꯕꯤꯔꯌꯥ ꯃꯥ ꯃꯣꯏꯖꯒꯥ ꯑꯗꯨ ꯑꯗꯨꯀꯣ
ꯍꯣꯏ ꯄꯥꯔꯀꯤꯡꯒꯤ ꯑꯝꯇ ꯂꯩꯇꯦ ꯍꯥꯏꯕ ꯑꯗꯨꯅꯉꯥꯏꯁꯦ ꯅꯎꯃ ꯍꯦꯒꯗ ꯆꯪꯕꯗ ꯕꯤꯜꯗꯤꯡꯗꯣ ꯀꯥꯕꯗ ꯕꯤꯜꯗꯤꯡꯗꯣ ꯃꯩꯐꯧ ꯊꯥꯟꯗꯦꯕ ꯑꯗꯨꯅ ꯐꯣꯟ ꯂꯥꯏ ꯊꯥꯜꯒ ꯀꯥꯏ
ꯅꯪ ꯀ ꯀꯖ ꯏꯩꯅ ꯑꯩꯅ ꯆꯠꯄꯗꯨꯔꯣ ꯑꯣ ꯑꯣ ꯈꯪꯦ
ꯑꯗꯨ ꯇꯣꯁꯂꯥꯏꯇ ꯑꯩꯡ ꯈꯂꯦꯁ ꯀꯜꯂꯅꯤ ꯀꯣ
ꯅꯉꯥꯏ ꯃꯣꯏ ꯀꯣ
ꯍꯣꯏ ꯑꯦꯅ ꯍꯥꯏ ꯃꯥ ꯅꯣꯏ ꯅꯕꯥꯏꯅꯤ ꯍꯣꯡꯗꯣꯛꯑꯣ ꯌꯥꯗ꯭ꯔꯥ ꯍꯥꯏꯔꯀꯣ ꯅꯣꯏ ꯃꯃꯥꯗꯣ ꯍꯣꯡꯗꯣꯛꯅꯤꯡꯉꯦꯌꯦ
ꯎꯝ
ꯑꯗꯣ ꯀꯩꯅꯣ ꯇꯧꯕ ꯔꯦꯟꯇꯣ ꯍꯣꯡꯉꯦ ꯍꯥꯏꯌꯦꯕ
ꯃꯥ ꯍꯧꯖꯤꯛ ꯚꯤꯂꯦꯖꯇ ꯑꯃꯨꯛ ꯂꯩꯕ꯭ꯔꯣ ꯃꯥ ꯐꯒꯠꯂꯏꯗꯣ
ꯑ ꯆꯠꯄꯅꯦ ꯑ ꯃꯦ ꯄꯁꯤꯗ ꯆꯠꯄꯅꯦ ꯑꯗꯣ ꯃꯣꯏ ꯚꯤꯂꯦꯖꯀꯤꯗꯨꯇꯤ ꯃꯣꯏ ꯃꯈꯨꯔꯥꯒ ꯃꯅꯤꯒꯒꯤ ꯂꯝ ꯑꯣꯏꯕꯅꯦꯕ ꯑꯁꯨ ꯈꯕꯗ ꯃꯥꯏꯗꯤ ꯀꯩꯁꯨ ꯄꯤꯕꯤꯔꯛꯛꯇꯧ ꯃꯥꯟꯗꯦꯕ
ꯑ
ꯑꯩꯅ ꯑꯩꯅ ꯍꯥꯏꯕ ꯅꯠꯇꯦ ꯃꯥ ꯍꯥꯏꯅꯦ ꯀꯩꯗꯧ ꯄꯤꯔꯛꯇꯣꯏꯅꯣ ꯑꯩꯕꯣ ꯍꯣꯗꯒ
ꯄꯤ ꯄ ꯍꯥꯏꯌꯦ ꯃꯥꯅꯦ ꯇ ꯏ ꯅ ꯈꯔ ꯆꯂꯗꯤ ꯌꯥ ꯀ꯭ꯔꯥ
ꯈ ꯆ ꯍꯥꯏꯏꯅꯦ ꯍꯥꯏꯗꯤ ꯑ ꯇꯧꯗꯣ
ꯇꯧꯔꯝꯃꯣꯏ ꯁꯛꯇꯣ ꯇꯧꯕ ꯍꯩꯒꯗꯕ ꯃꯤ ꯅꯠꯇꯦ ꯑꯗꯨꯒꯨꯝꯕ
ꯑꯗꯒꯤ ꯃꯣꯏ ꯃꯅꯥꯎꯎꯨꯄꯤꯗꯨꯗꯤ ꯑꯃꯗꯤ ꯅꯥꯒꯥꯂꯦꯟꯗ ꯃꯣꯏꯗꯤ ꯂꯝ ꯆꯥꯎꯅ ꯂꯩ ꯎ ꯌꯨꯝ ꯆꯥꯎꯕ ꯁꯥꯔꯒ ꯌꯨꯝꯒꯗꯣ ꯆꯥꯎꯅ ꯇꯧꯋꯦ ꯑꯗꯨꯒ ꯑꯗꯨꯥꯏꯅ ꯁꯔ ꯅꯨꯡꯉꯥꯏ ꯂꯩꯌꯦ ꯃꯣꯏ ꯃꯅꯥꯎ ꯄꯒ ꯃꯅꯥꯎ ꯄꯥꯝꯒꯅ ꯃꯣꯏ ꯃꯅꯥ ꯃꯅꯤꯗꯣ ꯁ꯭ꯀꯨꯜ ꯄ꯭ꯔꯤꯟꯁꯤꯄꯥꯜ ꯑꯣꯏꯕꯅꯤꯅ ꯑꯗꯨꯝ ꯂꯝꯗ ꯑꯗꯨꯝ ꯆꯪꯒꯅꯤ ꯃꯥꯂꯦ ꯍꯗꯦ ꯑꯗꯨ
ꯀꯥꯏꯗꯅꯣ ꯁꯀꯨꯜꯗꯤ
ꯍꯡꯄꯣꯛꯄꯤꯗ ꯑꯗꯨꯝ ꯑꯗꯨꯝ ꯑꯣꯔꯐꯅꯦꯁꯀꯤ ꯑꯣꯏꯅ ꯍꯥꯡꯗꯣꯛꯑꯣ ꯊꯝꯕꯗꯣ ꯥꯏꯅ
ꯃꯥꯗꯨꯗ ꯂꯩꯔꯁꯨ ꯅꯨꯡꯉꯥꯏꯅꯤ ꯂꯩꯕꯗꯤ ꯃꯐꯝꯗꯨꯗꯤ ꯅꯨꯡꯉꯥꯏꯕꯅꯦꯕ ꯃꯣꯏꯂꯝꯝꯗ
ꯐꯁꯨ ꯐꯖꯩ ꯑꯩ ꯍꯥꯏꯔꯛꯄꯗ ꯎꯏꯗꯦꯕ
ꯑꯃ ꯀꯩꯅꯣꯒ ꯂꯩꯕꯗꯣ ꯅꯛꯑꯕꯅꯦ ꯆꯥꯗꯣꯡ ꯔꯥꯝꯔꯩꯒꯤꯗꯣ
ꯑꯥ ꯑꯗꯨꯟꯅ꯭ꯔꯣ ꯇ ꯅꯣꯏ ꯁꯒꯣꯝ ꯄꯨꯣꯡꯈꯨꯕꯗ ꯑꯩ ꯑꯗꯨꯝ ꯏꯁꯇ꯭ꯔꯦꯇ ꯆꯠꯈꯤꯗꯣꯏ
ꯃꯥ
ꯂꯝꯂꯥꯏꯗꯨ ꯍꯥꯏꯕ ꯑꯗꯨ ꯂꯝ ꯐꯥꯎꯋꯦ ꯍꯥꯏ
ꯍꯥꯎꯕꯁ
ꯆꯠꯔꯤ ꯑꯩ ꯂꯥꯏꯀꯨ ꯆꯤꯟꯅꯥꯏꯕ꯭ꯔꯥ ꯑꯗꯨꯕꯨꯗꯤ ꯆꯠꯂꯦ ꯅꯍ ꯑꯃꯨ
ꯑꯗꯨꯁꯨ ꯑꯩꯈꯣꯏ ꯑꯗꯨꯒꯤ ꯂꯝꯕꯤ ꯑꯣꯏꯗꯣꯏꯅꯦ ꯅꯪ ꯂꯝ ꯂꯥꯏ ꯍꯥꯏꯗꯣ ꯑꯗꯨ ꯂꯝꯂꯥ ꯍꯦꯟꯗꯣꯏꯅꯦꯕ ꯂꯩꯀꯣꯜ ꯆꯤꯡꯅ
ꯑꯣ
ꯂꯝꯕꯤꯗꯤ ꯅꯪ ꯑꯗꯨꯝ ꯈꯪꯍꯧꯗꯕ ꯌꯥꯔꯅꯤꯕ
ꯁꯇꯦꯠ ꯅꯠꯇ꯭ꯔꯣ ꯑꯗꯨ
ꯏꯁꯇ꯭ꯔꯦꯠ ꯂꯩꯀꯣꯏ ꯆꯤꯡꯁꯤꯅ ꯑꯃꯨꯛ ꯔꯥꯏꯠ
ꯍꯣꯏ ꯍꯣꯏ ꯔꯥꯛꯔꯣꯝꯗ ꯍꯥꯏꯕ ꯀꯣ ꯑ
ꯑꯗꯨ ꯍꯥꯏꯔꯝꯗꯥꯏꯒꯤ ꯑꯗꯨꯝ ꯑ ꯑꯗꯨꯋꯥꯏꯗꯣ ꯑꯗꯨꯝ ꯂꯝꯂꯏ ꯑꯣꯏꯕꯅꯦꯕ
ꯎꯝ ꯐꯁ ꯍꯥꯏ ꯀ ꯎꯆ
ꯎꯝ ꯐꯖꯕꯅꯦ ꯂꯩꯀꯣꯏ ꯆꯤꯡꯒꯤ ꯐ꯭ꯔꯨꯏꯠꯁꯀꯨꯝꯕꯁꯨꯦ ꯌꯥꯝ ꯍꯥꯎꯋꯦ
ꯑꯣ ꯍꯣ ꯍ
ꯃꯣꯏꯒꯤ ꯐ꯭ꯔꯤꯖꯀꯨꯝꯕ ꯑꯩ ꯑꯩꯈꯣꯏ ꯃꯕꯣꯛꯁꯨ ꯀꯣꯟꯃ ꯈꯣꯟ ꯇꯥꯕ꯭ꯔꯥ
ꯑꯥ
ꯀꯣꯊꯤ
ꯎꯝ ꯀꯂ ꯎꯝ
ꯃꯣꯏ ꯂꯩꯀꯣꯏ ꯆꯤꯡ ꯐꯦꯃꯤꯂꯤ ꯂꯩꯌꯦꯕ ꯑꯗꯨꯒꯤ ꯃꯣꯏ ꯂꯥꯛꯑꯗꯤ ꯑꯗꯨꯝ ꯅꯣꯕꯥꯞꯀꯨꯝꯕ ꯍꯩ ꯃꯦꯡꯒꯣ ꯇꯪꯉꯔꯁꯨ ꯌꯥꯝ ꯍꯥꯎꯕꯗꯣ ꯃꯣꯏꯒꯤꯗꯣ
ꯎꯝ
ꯑ
ꯑꯥ
ꯅꯣꯏꯣꯏ ꯀꯥꯉꯦ ꯌꯥꯕ
ꯀ ꯑꯃꯦꯈꯣꯏ ꯌꯥꯝꯝ ꯊ ꯌꯥꯝ
ꯑꯩꯣꯏꯅ ꯑꯩꯒꯤ ꯇꯨꯋꯏꯁꯟ ꯇꯧꯐꯝꯗꯨꯗꯤ ꯌꯥꯝꯃꯦꯕ ꯑꯗꯨꯒ ꯌꯨꯝ ꯃꯅꯨꯡꯗꯕꯨꯗꯤ ꯑꯃꯛ ꯂꯩꯇꯕ
ꯎ ꯝꯄꯨ ꯀꯌꯥꯗꯦ ꯇ
ꯎꯝ ꯃꯉꯥ ꯃꯔꯤ ꯃꯈꯥꯏ ꯑꯗꯨ꯭ꯋꯥꯏ ꯂꯥꯛꯄ ꯍꯧꯔꯦ ꯑ ꯃꯥꯗꯦ ꯍꯣ
ꯀ ꯍ ꯉꯥꯏꯔꯗꯤꯁꯦꯅ ꯐ ꯊ
ꯅꯣꯏ ꯉꯔꯥꯡ ꯀꯩꯔꯤꯕ ꯍꯣꯝ ꯇ꯭ꯌꯨꯇꯔ ꯇꯧꯔꯤꯔꯣ ꯑꯃ ꯂꯥꯛꯍꯧꯕꯗꯣ
ꯍꯣꯏ ꯁꯤꯤꯗ ꯇ ꯍꯣꯏ ꯈꯔ
ꯑꯩꯈꯣꯏꯒꯤ ꯐꯦꯃꯤꯂꯤꯒꯤ ꯈꯪꯅꯕ ꯑꯣꯏꯌꯦꯕ
ꯑ
ꯐꯤꯅ ꯇꯧꯕꯒꯤ ꯑꯃ ꯌꯥꯝꯅ ꯆꯥꯎꯕꯗꯣ ꯑꯣꯏꯌꯦꯕ
ꯐꯔꯤꯗ
ꯍꯣꯏ ꯁꯤꯗ ꯇꯧꯕꯤꯌꯦ ꯀꯩꯅꯣ ꯑꯩꯈꯣꯏ ꯀꯀꯥ ꯍ ꯂꯩ ꯍꯥꯏꯕꯒꯤ ꯀꯩꯅꯣꯗꯕꯨꯗꯤ ꯐ꯭ꯔꯤꯗ ꯇꯧꯕꯤꯅꯦꯕ ꯑꯗꯣ ꯈꯔ ꯋꯥꯠꯄ ꯍꯥꯏꯇꯥꯔꯦ ꯐ꯭ꯔꯤꯗ ꯇꯧꯔꯃꯤꯅ ꯃꯃꯥ ꯂꯧꯔꯛꯇꯕꯗꯣ ꯍꯪꯕ꯭ꯔꯥ ꯈꯣꯏ ꯍ ꯍꯣ ꯍꯣꯏ ꯑꯈꯣꯏ ꯃꯥ ꯑꯣꯏꯁꯨ ꯏꯁꯥꯗ ꯂꯩꯇꯕꯅꯤꯅ ꯉꯥꯡꯕ ꯉꯝꯗꯕ ꯍꯥꯏꯇꯥꯔꯦ ꯊꯥꯗꯤ ꯊꯥꯅꯤꯡꯉꯕꯅꯦꯕꯁꯥꯅꯐꯕ
ꯅꯣꯏ ꯅ ꯅꯅꯥꯎꯅ ꯇꯧꯍꯜꯂꯨꯒꯔ
ꯍꯣꯏꯅ ꯃꯥꯗꯤ ꯍꯩꯇꯦ ꯑꯩꯅ ꯇꯧꯕꯤ ꯌꯥꯏꯑꯕ ꯑꯗꯨꯗ ꯃꯆꯤꯟꯅꯥꯎ ꯑꯣꯏꯕꯒꯤ ꯑꯃ ꯌꯥꯌꯥ ꯗꯕꯗꯣ ꯍ ꯍꯣ ꯍꯣꯏ ꯀ ꯗꯕꯗꯣ ꯇꯧꯕ
ꯑꯩꯁꯨ ꯑꯩ ꯇꯧꯔꯤꯁꯦ ꯑꯩ ꯀꯖꯤꯟꯒꯩꯗꯣ ꯇꯧꯗꯦꯕ ꯑꯝꯇ
ꯏꯗꯤꯕꯗꯤ ꯔꯁ ꯄꯕ ꯑꯃ ꯀꯧꯗꯗꯤ
ꯊ ꯁꯗ ꯀꯔ ꯑꯣꯏꯔ
ꯅꯪ ꯁꯤꯗꯤ ꯀꯛꯈꯒ ꯑꯃꯨꯛ ꯅꯪꯅ ꯑꯃꯨꯛ ꯇꯧꯖꯔꯀꯦ ꯅꯠꯇ꯭ꯔꯥ
ꯅꯪ ꯅꯪ ꯍ ꯍꯌꯦꯡ ꯑꯣꯏꯅ ꯇꯧꯔꯛꯑꯣꯔꯪ ꯅꯪ ꯀꯩꯗꯧꯗꯣꯏ ꯂꯩꯒꯦ
ꯑꯩ ꯀꯦꯟꯟ ꯇꯧꯅꯤꯥꯏ ꯂꯩ ꯑꯦ ꯅꯪꯒꯤꯗ ꯑꯣꯏꯅ ꯂꯣꯏꯊꯣꯛꯑꯕ ꯑꯩꯒꯤ ꯂꯣꯏꯗ꯭ꯔꯁꯨ ꯌꯥꯏꯑꯕ
ꯎꯝ
ꯑꯩꯗꯤ ꯑꯩꯈꯣꯏ ꯆꯦꯒꯤ ꯇꯧꯔꯛꯅꯕ ꯁꯨꯝ ꯍꯥꯞꯄꯤꯕꯅꯦꯕ ꯃꯥꯅ ꯑꯩꯅ
ꯃꯥ ꯑꯗꯨꯝ ꯇꯧꯔꯛꯄ
ꯍꯣꯏ ꯑꯗꯤ ꯌꯥꯝ ꯇꯥꯔꯦ
ꯑꯗꯨꯅꯦ ꯑꯩꯁꯨ ꯃꯤꯁꯦ ꯁꯨꯔꯒ ꯅꯨꯡꯉꯥꯏꯒꯗ꯭ꯔꯅ ꯈꯜꯂꯨ
ꯅꯪ ꯐꯪꯗꯤ ꯐꯪꯉꯕ
ꯐꯪꯉꯦ
ꯍꯌꯥ ꯁꯤꯇꯧ ꯁꯤꯇꯧꯕꯗ ꯑꯣ
ꯎꯝ
ꯁꯣꯄꯔ ꯍꯥ꯭ꯔ
ꯑꯀꯦ ꯅꯪ ꯔꯦꯖꯤꯁꯇꯔꯠ ꯀꯅꯥ ꯇꯧꯕꯤꯒꯦ ꯅꯣꯏꯆꯦꯅ
ꯑꯥ ꯑꯩꯅꯁꯨ ꯑꯗꯨꯝ ꯇꯧꯖꯔꯈ꯭ꯔꯦ ꯑꯗꯣ ꯃꯥ ꯇꯕ
ꯑꯃꯃ ꯑꯣ ꯑꯩꯅꯅꯦ ꯅꯍꯥꯟ ꯇꯧꯍꯜꯂꯒ ꯀꯩꯅꯣ ꯔꯦꯖꯤꯁꯇꯔꯗꯣ ꯃꯣꯏꯅ ꯇꯧꯔꯛꯇꯕꯩꯔꯥ ꯈꯪꯗꯦ ꯀꯣꯜꯗꯣ ꯀꯣꯜ ꯇꯥꯟꯅꯗꯕꯗꯣ ꯃꯈꯣꯟ ꯑꯩꯈꯣꯏ ꯃꯥꯥꯏꯗ ꯇꯧꯕ ꯌꯥꯗ꯭ꯔꯦ